ꯑꯥ
ꯄꯨ꯭ꯔꯣ
ꯇꯥꯏ ꯑꯦꯗꯔꯃꯤꯅ
ꯑꯩꯔꯣ ꯇꯨꯝꯕ ꯆꯪꯉꯦ
ꯎꯝ ꯆꯥꯥ
ꯆꯥꯛꯂꯣ ꯆꯥꯗ꯭ꯔꯦ ꯉꯁꯤꯗꯤ ꯆꯥꯗ꯭ꯔꯦ ꯉꯁꯤꯗꯤ
ꯆꯗꯒꯦ
ꯉꯁꯥꯏ ꯃꯄꯥꯟ ꯆꯠꯂꯨꯕꯒꯤ
ꯊ ꯃꯅꯥ ꯀ ꯀ ꯉꯒ ꯀꯥꯏ ꯀꯒꯥ ꯆꯠꯂꯣꯏꯅꯣ ꯎꯝ
ꯏꯃꯥꯟꯅꯕꯤ ꯄꯨꯔꯨꯕ
ꯎꯝ ꯄꯩꯁ ꯈꯔꯥꯎ
ꯆꯔ ꯑꯦ ꯌꯥꯝ ꯑꯗꯨ ꯆꯥꯅꯤꯡꯉ ꯑꯍꯤꯡꯗꯤ ꯂꯥꯝꯂꯛꯀꯅꯦꯕ ꯑꯩꯁꯦ ꯍꯪꯕ꯭ꯔꯥ
ꯎꯝ ꯄꯨꯛ ꯄꯨꯊꯟꯕ꯭ꯔꯣ ꯍꯜꯂꯣ
ꯊꯜꯂꯦ
ꯎꯝ ꯍꯗꯤ ꯀꯥꯏ ꯀꯩ ꯆ ꯂꯩꯒꯦ
ꯍꯌꯦꯡꯁꯦ ꯈꯪꯗꯦ ꯍꯌꯦꯡꯐꯧꯒꯤꯗꯤ ꯀꯩꯝ ꯍꯥꯏꯅꯔꯛꯇ꯭ꯔꯤ ꯑꯗꯨꯒ ꯌꯦꯡꯉꯅꯤ
ꯑꯩꯗꯤ ꯃꯩ ꯂꯥꯛꯄ꯭ꯔꯣ
ꯑꯥ ꯂꯥꯛꯑꯦ ꯉꯔꯥꯡꯗꯤ ꯑꯁ ꯉꯔꯥꯡ ꯈꯣꯡꯃꯨꯠꯇꯨꯗꯤ ꯂꯣꯏꯔꯦ
ꯀꯗꯅ
ꯑꯌꯨꯛꯇ ꯂꯥꯛꯇꯦꯅ ꯅꯨꯡꯗꯥꯡꯋꯥꯏꯔꯝ ꯂꯥꯛꯏꯅꯦ
ꯄꯨꯡ ꯀꯌꯥꯗ ꯌꯕꯤꯈ꯭ꯔꯤꯕ
ꯅꯣꯡꯉꯥꯜꯂꯝꯗꯥꯏꯗ ꯃꯨꯠꯈꯤꯕꯗꯨꯅ ꯄꯨꯡ ꯃꯉꯥ ꯃꯈꯥꯏ ꯑꯗꯩ ꯇꯔꯦꯠ ꯃꯈꯥꯏ ꯈꯔ ꯍꯦꯜꯂꯛꯄꯗ ꯂꯥꯛꯑꯦ
ꯎꯝꯝ ꯅ
ꯑꯗꯨꯗ ꯃꯇꯤ ꯑꯃ
ꯀꯔꯤꯝ ꯇꯧꯗꯦꯗ ꯑꯃꯨꯛ ꯇꯨꯝꯃꯦ ꯐꯣꯟ ꯑꯃꯨꯛ ꯑꯣꯐ ꯇꯥꯈ꯭ꯔꯦꯅ ꯑꯇꯣꯞꯄ ꯐꯣꯟ ꯑꯃꯨꯛꯇ ꯍꯥꯞꯄꯥꯏꯔꯦ
ꯎꯝ ꯑꯗꯨꯗꯤ ꯅꯨꯡꯗꯥꯡꯃꯨꯛ ꯂꯥꯛꯑ ꯅꯣꯡ ꯁꯨꯛ ꯇꯥꯈꯤꯕꯒꯨꯝ ꯇꯧꯕꯅꯦ ꯃꯨꯠꯂꯝꯃꯅ
ꯑꯥ ꯅꯣꯡꯃꯨꯛ ꯇꯥꯕꯗꯒꯤꯗꯤ ꯑꯃꯨꯛ ꯃꯨꯠꯈ꯭ꯔꯦ ꯑꯃꯨꯛ ꯃꯇꯦꯛ ꯑꯃ ꯂꯥꯛꯑꯝꯕꯗꯣ ꯄꯦꯔꯥꯅꯦꯕ
ꯉꯁꯤꯁꯨ ꯑꯍꯝ ꯆꯥꯅꯩ ꯅꯣꯡ ꯇꯥꯗꯣꯏ ꯃꯥꯂꯦ ꯃꯩ ꯂꯥꯛ ꯇꯁꯨ ꯋꯥꯅ ꯀꯩꯗꯧ ꯂꯩꯗꯦꯅ ꯈꯪꯗꯕꯅꯦ ꯑꯗꯨꯗꯤ ꯣꯜ ꯌꯦꯡꯕ ꯍꯥꯏ ꯅꯠꯇ꯭ꯔꯣ
ꯍꯩꯅꯗꯦ ꯍꯩꯅꯅꯤ ꯍꯩꯅꯩꯌꯦ ꯑꯗꯨꯁꯨ ꯌꯦꯡꯗꯦ ꯑꯩ ꯅꯨꯡꯗꯥꯡꯗ ꯊꯋꯡꯒꯤꯒ ꯇꯨꯝꯗꯕꯤ ꯌꯦꯡꯕꯗꯨꯗꯤ ꯑꯩ ꯉꯝꯃꯣꯏ
ꯏꯁ ꯅꯍꯥꯟ ꯄꯨꯡ ꯑꯌꯨꯛꯀꯤ ꯄꯨꯡ ꯇꯔꯨꯛꯇꯅꯦꯅ ꯑꯗꯨꯨ ꯄꯣꯜꯗꯧꯣꯏꯗꯣ
ꯑꯗꯨꯏꯁꯨ ꯑꯩ ꯇꯨꯝꯗꯕꯤꯗ ꯑꯍꯤꯡꯕ ꯂꯩꯕꯗꯇꯂꯦꯕ
ꯐꯥꯏꯅꯦꯜꯗ ꯌꯦꯡꯒꯗ꯭ꯔꯣ
ꯪ ꯑꯍꯤꯡꯡꯂꯣ ꯑꯗꯨꯁꯨ
ꯈꯪꯗꯦꯌꯦ ꯄꯨꯡ ꯀꯌꯥ ꯇꯥꯛꯇꯣꯏꯅꯣ ꯍꯥꯏ ꯂꯦꯞꯇ꯭ꯔꯤ
ꯑꯗꯨ ꯑꯍꯤꯡ ꯑꯣꯏꯗꯤ ꯌꯦꯡꯉꯔꯣ
ꯎꯝ ꯂꯔ ꯌꯦꯉꯉꯁꯨ
ꯌꯦꯡꯉꯣꯏ
ꯀꯒꯤꯅꯣ ꯍꯥꯏꯖꯦ ꯋꯥꯕ꯭ꯔꯕ ꯑꯩꯅ ꯇꯣꯝꯗꯕꯁꯦ ꯎꯝ ꯍꯜꯂꯣ
ꯑꯥꯎ
ꯀꯩꯗꯧꯔꯒꯦ ꯆꯃꯤ ꯂꯩꯔꯔꯦ
ꯀꯩꯝ ꯇꯧꯗꯦ
ꯏꯁꯁꯇꯐꯥꯏ ꯂꯩꯔꯕ ꯅꯣ
ꯄꯥꯏꯗꯦꯗ ꯃꯔ ꯃ ꯄꯥꯏ
ꯍꯧꯖꯤꯛꯀꯤ ꯋꯥꯔꯤꯅꯤ ꯇꯃꯤ ꯀꯩꯗꯧꯔꯒꯦꯕ ꯇꯅꯤꯡꯉꯕꯕꯅ ꯁꯥꯗ ꯎꯝ
ꯇꯨꯝꯉ ꯌꯦ ꯍꯥꯥꯂꯦ ꯍꯥꯂꯦ ꯇꯨꯝꯃꯗꯣ
ꯎꯝ ꯑ ꯉꯁꯥꯏ ꯇꯇꯣꯏ ꯆꯠꯂꯨꯕꯒꯤ ꯋꯥꯔꯤꯕꯅꯤ ꯋꯥꯕ ꯌꯔꯝꯗꯣꯏ ꯃꯥ ꯑꯗꯨꯗꯤ ꯀꯁꯨ ꯋꯥꯔꯗꯤ ꯑꯝ ꯇꯧꯅꯤꯡꯕꯅꯦ ꯏꯁꯥꯥꯁꯦ ꯆꯣꯛꯊꯕꯅꯦꯕ ꯑꯩ ꯇꯨꯡꯒꯤ ꯑꯣꯏꯁꯨ ꯈꯪꯍꯧꯗꯕꯅꯦ
ꯎꯝ
ꯎꯏꯔꯕ ꯅꯪꯕꯨ
ꯑꯣꯏꯗꯦ ꯑꯗ ꯑꯩꯈꯣꯏ ꯃꯥꯅꯅꯥ ꯈꯣꯛꯄꯁꯦ ꯅꯪ ꯇꯥꯕ꯭ꯔꯥ
ꯆ ꯆꯦ ꯂꯥꯞꯅꯔꯝꯅꯤ ꯀꯩꯅꯣ ꯅꯪꯒ ꯑꯗꯨꯝ
ꯀꯥꯏꯗꯦꯅꯣꯍꯦ ꯀꯥꯏꯗꯦ ꯑꯩ ꯅꯥꯀꯟꯗ ꯑꯩ ꯀꯣꯂ ꯀꯣꯜꯂꯒꯅꯦ ꯃꯥꯅ ꯇꯨꯝꯃꯤꯁꯦ ꯑꯗꯩ ꯅꯥꯀꯣꯛꯇꯨ ꯑꯩ ꯇꯥꯕꯅꯦ ꯅꯪ ꯇꯥꯔꯝꯗꯧ ꯌꯥꯝ ꯃꯥꯟꯕ ꯀꯟ ꯀꯟꯅ ꯅꯥꯀꯣꯛꯄꯁꯦ ꯍꯩꯅꯗꯦꯕ ꯌꯥꯝ ꯑꯩ ꯃꯤ ꯅꯥꯀꯣꯛꯄꯁꯦ ꯌꯥꯝ ꯍꯩꯅꯗꯦꯕ
ꯑꯩ ꯅꯥꯍꯣꯛꯇꯦ
ꯑꯩꯗꯨꯗꯤ ꯅꯥꯀꯣꯛꯄꯤꯅꯦ ꯅꯥꯀꯣꯛꯄ ꯇꯨꯝꯗ
ꯑꯩꯈꯣꯏ ꯃꯥꯗꯤ ꯂꯣꯡꯉꯁꯨ ꯅꯥꯀꯣꯛꯏ ꯆꯦꯞꯄꯁꯨ ꯅꯥꯀꯣꯛꯏ ꯑꯗꯨꯝ ꯅꯥꯀꯣꯛꯏ ꯍꯥꯏꯕ ꯅꯨꯡꯊꯤꯟ ꯇꯨꯝꯕꯁꯨ ꯅꯥꯀꯣꯛꯏ ꯃꯥꯗꯤ
ꯆꯞ ꯃꯥꯟꯅꯩ ꯆꯞ ꯃꯥꯟꯅꯩ ꯑꯩꯈꯣꯏ ꯆꯞꯃꯅ ꯁꯦꯝꯅ ꯁꯦꯝꯃꯣꯏ
ꯑꯗꯨ ꯌꯥꯝ ꯇꯥꯅꯤꯡꯗꯦ ꯍꯥꯏꯕ ꯑꯩꯗꯤ
ꯎꯝ ꯈꯥꯡꯕ ꯇꯥꯕꯅꯤ ꯈꯥꯡꯕ ꯇꯥꯕꯅꯤ ꯀꯩꯗꯤ ꯄꯥꯏ ꯂꯩ ꯈꯔ ꯀꯩꯗ ꯆ ꯀ ꯑꯗꯨ ꯃꯔꯤ ꯌꯥꯝ ꯀꯌꯥ ꯑꯝꯇ ꯇꯥꯗ꯭ꯔꯦ ꯎꯝ ꯅꯪ ꯍꯣꯔꯦꯟ ꯆꯥ ꯆꯥꯗꯣꯏꯕ
ꯎꯝ
ꯎꯝ ꯍꯣꯔꯦꯟ ꯆꯥꯛ ꯂꯝꯃꯛ ꯑꯗꯤ ꯀꯩ ꯆꯥꯗꯣꯏꯅꯣ
ꯍꯧꯒꯇꯂꯥ ꯆꯥꯗꯣꯏꯅꯦ
ꯀꯩ ꯀꯩ ꯇꯧꯔꯥ ꯆꯥꯗꯣꯏꯅꯣ ꯍꯥꯏ ꯃꯦꯒꯤꯒꯨꯝꯕ ꯀꯩꯀꯥ
ꯑꯣ ꯀꯣꯏꯅꯣ ꯂꯩ
ꯎꯝ
ꯈꯥꯎ ꯅ ꯀꯩꯅꯅ ꯈꯥꯎ ꯃꯤꯒꯁꯤ ꯎꯝ ꯎꯝ ꯎꯝ ꯇꯥꯗꯔꯣ
ꯎ ꯇꯥꯏꯌꯦ
ꯎꯏꯔ ꯃꯜꯂꯦꯗꯥ ꯅꯡꯁꯦ ꯊꯕꯛ ꯆ ꯃꯥꯥꯏꯅ ꯁꯥꯡꯕ
ꯆꯤꯜꯂꯤ ꯌꯥꯝ ꯆꯂꯦ ꯑꯩꯗꯤ ꯌꯥꯝ ꯆꯟꯕ ꯃꯤꯅꯤ
ꯁꯤꯜꯂ ꯂꯅꯨꯡꯖꯌꯥ
ꯎꯝ
ꯀꯩꯗꯧꯔꯒꯦ ꯍꯥꯏꯁꯦ ꯑꯥꯏꯖꯤ ꯗ ꯊꯥꯒꯇꯂꯥ ꯂꯩꯔꯕꯔ꯭ꯕ
ꯎꯝ ꯑꯩꯁꯤꯗ ꯍꯣꯏ ꯑꯉꯥꯡ ꯑꯉꯥꯡ ꯑꯃꯅꯤ ꯈꯔ ꯑꯉꯥꯡ ꯑꯃꯅꯤꯅꯤ ꯀꯥꯏ ꯌꯥꯝ ꯌꯥꯝꯕꯩ ꯇꯥꯏꯞꯇ ꯁꯨꯝ ꯇꯤꯟꯅꯕꯅꯤꯗ
ꯎꯝ ꯍꯧꯖꯤꯛ ꯑꯗꯨ ꯊꯅ ꯂꯩꯔꯦ
ꯊꯅ ꯗꯦꯗ ꯌꯦꯡꯉꯝꯕꯅꯤ ꯋꯔꯦ
ꯀꯩꯅꯣ
ꯅꯡ ꯀꯩ ꯑꯦꯟꯖꯥꯡ ꯆꯔꯒꯦ
ꯌꯦꯟ ꯊꯣꯡꯕ ꯆꯥꯏ
ꯎꯝ ꯅꯣꯏ ꯆꯦꯒꯥꯗꯤ ꯇꯨꯝꯒꯔꯕꯣ
ꯇꯨꯝꯝꯃꯅꯤ ꯃꯥ ꯇꯣꯉꯥꯟꯕ ꯀꯗ
ꯅꯣꯏ ꯆꯦ ꯍꯣꯌ ꯇꯨꯃꯒꯔꯕꯣ ꯍꯥꯌꯁꯦ
ꯀꯨꯝꯃꯝꯃꯅꯤ ꯀꯩꯅꯣ ꯅꯣꯟꯗ ꯐꯣꯟ ꯄꯥ ꯑꯃꯝ ꯇꯧꯔꯝꯒꯅꯤ ꯑꯈꯣꯏ ꯃꯒꯥ ꯑꯈꯣꯌ ꯕꯒꯥ ꯇꯨꯝꯕꯥ ꯐꯥꯃꯨꯡꯅ ꯇꯣꯉꯥꯟ ꯇꯣꯉꯥꯟ ꯇꯨꯝꯕꯥ ꯎꯝ ꯅꯪ ꯇꯟꯅꯕꯒ ꯌꯥꯎꯕꯕꯣ
ꯀꯌꯥ
ꯗꯤ ꯇꯝꯅꯕ ꯌꯥꯈ꯭ꯔꯣ
ꯇꯟꯕ ꯌꯥꯎꯕ꯭ꯔꯥ ꯍꯪꯉꯔꯣ
ꯇꯝꯅꯕ
ꯀꯟꯅꯣ ꯇꯝꯅꯕꯅꯕꯗꯤꯦ
ꯀꯥꯏꯗꯩꯩ ꯕꯨꯠꯅꯣꯒ ꯕꯨꯠꯀ ꯂꯩꯄꯣꯠꯇꯦꯗ ꯍꯧꯖꯤꯛ ꯑꯩꯈꯣꯏ
ꯌꯣ
ꯁꯋꯥꯏꯗ ꯕꯨꯠ ꯂꯩꯇꯦ ꯌꯥꯎꯗꯦ ꯕꯨꯠ ꯂꯩꯗꯤꯀꯣ ꯕꯨꯨꯠꯀꯤ ꯍꯥꯏꯔꯒ ꯉꯔꯥꯡ ꯗꯦꯠ ꯇꯦꯟꯗ ꯑ ꯕꯨꯠꯀꯤꯤꯁꯃꯥ ꯀꯥꯞꯄ ꯀꯥꯞꯄꯅꯦ ꯑꯅꯧꯕ ꯑꯗꯨ ꯑꯝꯇ ꯌꯦꯡꯉꯨꯒꯦ ꯇꯧꯅꯤ
ꯀꯩ ꯁꯃꯅꯒ
ꯏꯕꯜ ꯗꯦꯠ ꯟꯗꯣ
ꯍꯣꯔꯁꯤ
ꯎꯝ ꯑꯗꯨꯗ ꯑꯝꯇ ꯌꯦ ꯌꯦꯡꯉꯨꯒꯦ ꯇꯧꯅꯦ ꯑꯦꯄꯜ ꯆꯠ ꯑꯗꯨꯒ ꯀꯤꯗꯧ ꯃꯥꯜꯂꯤꯦ
ꯑꯣꯞꯖꯦꯛꯁꯟ ꯌꯦꯡꯉꯕ
ꯌꯦꯡꯗ꯭ꯔꯤꯗ ꯑꯗꯨꯁꯨꯅꯦ ꯌꯦꯡꯅꯤ ꯌꯦꯡꯉ ꯇꯧꯅ ꯑꯗꯨ ꯌꯦꯡꯗꯕꯤꯗ ꯑꯇꯣꯞꯄ ꯑꯣꯏꯅ ꯌꯦꯡꯉꯒ ꯍꯜꯂꯛꯑꯦ ꯕꯦꯔꯥꯅꯤ
ꯍ ꯂꯣꯏꯅ
ꯎꯝ
ꯀꯦ ꯀꯦꯂꯣ
ꯀ ꯀꯩꯁꯤꯃ ꯑꯣꯞꯁꯤꯁꯟ ꯌꯦꯡꯗ꯭ꯔꯤꯌꯦ
ꯅꯠꯇꯦ ꯆꯠꯄꯗꯕꯨ ꯑꯇꯣꯞꯄ ꯌ ꯂꯩ ꯑꯗꯨꯕꯨ
ꯑꯣ ꯑ ꯑꯩꯈꯣꯏꯒꯤ ꯀꯖꯤꯟ ꯑꯃꯅꯦ ꯑꯩꯅꯦ ꯑꯩꯈꯣꯏ ꯑꯩꯈꯣꯏꯒꯤ ꯊꯪꯅꯕꯒꯤ ꯑꯩꯈꯣꯏꯅꯦ ꯑꯃꯒ
ꯎꯝ
ꯃꯥꯏ ꯃꯃꯥꯟꯅꯕꯤ ꯑꯃꯨꯒ ꯑꯩꯈꯣꯏ ꯃꯔꯗꯤ ꯆꯠꯂꯦ ꯑꯩꯈꯣꯏ ꯏꯅꯥꯎꯄꯥꯅ ꯗ꯭ꯔꯥꯏꯚꯔ ꯑꯣꯏꯌꯦ
ꯑ
ꯕꯨꯡ
ꯎꯝ ꯍꯖꯕ꯭ꯔꯗꯕ
ꯑꯕꯨꯡꯅꯦ ꯑꯗꯨꯒ ꯀꯩꯅꯣꯒ ꯑꯁ ꯌꯥꯝ ꯅꯨꯡꯉꯥꯏꯕ ꯑꯝꯨ ꯌꯦꯡꯕꯅꯤꯅꯍꯦ ꯑꯩꯁꯦ ꯀꯥꯎꯔꯦꯅꯦꯍꯦ ꯀꯩꯁꯃꯅꯣ ꯇ
ꯎꯝ
ꯅꯠꯇꯦ ꯅꯠꯇꯦ ꯅꯠꯇꯦ ꯏꯕꯨꯡ ꯌꯦꯡꯗ꯭ꯔꯤꯉꯩ ꯃꯃꯥꯡꯗ ꯁꯤꯃꯥ ꯑꯃ ꯍꯥꯟꯅ ꯌꯦꯡꯉꯦꯕꯀꯣ ꯅꯣꯡꯃꯇꯗ ꯌꯦꯡꯕꯗꯤ ꯅꯠꯇꯦ ꯎꯝ ꯑꯗꯨ ꯁꯤꯃꯥꯗꯣ ꯍꯥꯟꯅ ꯌꯦꯡꯉꯦ ꯑꯗꯨꯒ ꯕꯨꯡꯅ ꯈꯔ ꯂꯩꯔꯀꯥꯟꯗ ꯌꯦꯡꯕ
ꯎꯝ ꯐꯁ ꯊꯃ ꯇꯨꯝꯖꯅꯨ
ꯎ ꯀꯦ ꯈꯨꯅꯥ
ꯎꯝ ꯀꯅꯥꯒꯅꯥ